ꯍꯣꯏ ꯇꯥꯏꯀꯣ
ꯑꯁ ꯅꯪ ꯀꯣꯜ ꯇꯧꯕꯁꯨ ꯃꯇꯝ ꯌꯥꯝ ꯆꯪꯕꯖꯥꯠꯅꯦꯗ
ꯍ ꯍꯍ
ꯈꯔ ꯂꯥꯞꯄꯒꯦꯔꯥ ꯈꯪꯗꯦꯅꯦ ꯊꯦꯡꯅ ꯂꯥꯛꯑꯦ
ꯈꯔ ꯊꯥꯞꯄꯒꯤ ꯃꯥꯂꯦꯀꯣ ꯑꯅꯛꯄꯈꯩ ꯑꯅꯛꯄ ꯈꯔꯤ ꯈꯔ ꯇꯧꯊꯣꯛꯄ ꯅꯠꯇ꯭ꯔꯥ
ꯃꯥꯅꯦ ꯑꯩꯅ ꯍꯥꯏꯕꯗꯤ ꯅꯪꯅ ꯀꯣꯜ ꯌꯧ ꯑꯩꯉꯣꯟꯗ ꯌꯧꯔꯛꯄꯗꯣ ꯌꯥꯝ ꯇꯞꯄꯦ ꯍꯥꯏꯕ
ꯑꯗꯣ ꯊꯥꯞꯄꯒꯤ ꯑꯣꯏꯔꯝꯒꯅꯤꯕꯀꯣ ꯍꯥꯏꯗꯤ ꯊꯥꯞꯄꯗꯤ ꯃꯇꯝ ꯆꯪꯉꯤꯗꯅ ꯌꯧꯕꯗꯣ ꯅꯠꯇ꯭ꯔꯥ
ꯃꯥꯅꯦ ꯑꯣꯏꯕ ꯃꯥꯜꯂꯦ ꯍꯣꯏ ꯀꯔꯤ ꯌꯦꯟꯁꯥꯡꯅꯣ ꯍꯥꯥ ꯍꯜꯂꯣ ꯇꯥꯕ꯭ꯔꯣ ꯇꯥꯗ꯭ꯔꯣ ꯀꯩꯅꯣ ꯇꯥꯗ꯭ꯔꯣ ꯍꯜꯂꯣ